ꯇ
ꯑꯥꯎ
ꯆꯥꯛꯆꯥꯥꯔꯕꯣ
ꯇꯥꯔꯦ
ꯀꯔꯤ ꯌꯦꯟꯁꯥꯡ ꯆꯥꯕ꯭ꯔꯣ
ꯑꯩꯗꯤ ꯀꯥꯡꯁꯣꯏꯒ ꯌꯦꯟ ꯌꯦꯟ ꯉꯧꯕꯒ ꯑꯃ ꯆꯥꯔꯦ ꯌꯥꯝ ꯇꯥꯗ꯭ꯔꯦꯗ ꯑꯥ
ꯍꯥꯎꯕ꯭ꯔꯣ
ꯎꯝ ꯑꯗꯨꯝ ꯍꯥꯎꯏꯗꯣ ꯌꯥꯔꯅꯤ ꯆꯥꯔ ꯅꯩꯗꯦ
ꯑꯩꯁꯨ ꯉꯁꯥꯏ ꯊꯜꯂꯤꯔꯣ ꯆꯥꯔ
ꯑꯥ
ꯐꯜꯂꯤ ꯍꯥꯏꯕ꯭ꯔꯥ ꯀꯔꯤ ꯍꯥꯏꯕ꯭ꯔꯥ ꯑꯗꯨꯗ
ꯈꯤ
ꯑꯥ
ꯎꯝ
ꯑꯣ ꯑꯔꯦ ꯍꯗ ꯄꯨꯊꯂꯛꯄ ꯀꯣ ꯑꯩꯅ
ꯑꯥ
ꯑꯔꯦꯝꯕꯗꯣ ꯃꯣꯏꯅ ꯄꯤꯕ ꯑꯗꯨꯒꯥꯏꯅ ꯑꯗꯨꯝ ꯂꯧꯈꯒ
ꯅꯪ ꯉꯁꯤ ꯐꯤꯌꯥꯕꯦꯜꯗ ꯅꯨꯡꯉꯥꯏꯕ꯭ꯔꯣ
ꯅꯨꯡꯉꯥꯏꯕꯗꯤ ꯍꯣꯏ ꯅꯨꯡꯉꯥꯏꯌꯦ ꯍꯥꯏꯕ ꯇꯥꯔꯦꯗꯅ ꯁꯤꯅꯤꯌꯔ ꯑꯩꯈꯣꯏꯒꯤ ꯃꯣꯏꯒꯤ ꯀꯔꯤ ꯀꯔꯥ ꯇꯧꯕꯗꯣ ꯌꯦꯡꯕꯗꯣ ꯑꯗꯨꯝ ꯅꯨꯡꯉꯥꯏ
ꯍꯧꯖꯤꯛ ꯏꯃꯥꯟꯅꯕ ꯄꯨꯜꯂꯨꯔꯦ ꯃꯣꯏ ꯆꯠꯈ꯭ꯔꯦ
ꯀꯥꯏꯗꯅꯣꯃꯣꯏ ꯑꯦ
ꯊꯧꯕꯥꯜꯗꯒꯤ
ꯎꯝ ꯗ ꯎꯃꯗ ꯄꯅꯅ ꯍꯥꯏꯅꯦ
ꯀꯩꯕ
ꯑꯗꯨꯒꯨꯝꯕ ꯂꯣꯀꯦꯁꯟꯁꯨ ꯄꯟꯒꯅꯨ ꯍꯥꯏꯌꯦꯕ
ꯁꯣꯏ ꯇꯥꯃꯣꯛ ꯊꯝꯒꯦ ꯑꯗꯨꯒ ꯇꯧꯔꯛꯀꯦ
ꯀꯔꯤꯒꯤꯅꯣꯍ ꯌꯥꯔꯣꯏ
ꯅ ꯂꯣꯀꯦꯁꯟ ꯄꯜꯂꯦꯗꯅꯦ
ꯌꯥꯔꯣꯏ ꯌꯥꯔꯣꯏ ꯌꯥꯔꯣꯏ ꯑꯗꯨꯝ ꯄꯥꯏꯔꯣ ꯌꯥꯏ ꯄꯜꯂꯛꯑ ꯅꯨꯡꯉꯥꯏꯔ
ꯑꯗꯨꯅꯦ ꯑꯗꯨ ꯑꯗꯣ ꯉꯁꯤ ꯁꯤꯒꯗꯤ ꯃꯔꯤ ꯁꯨꯕ ꯅꯠꯇ꯭ꯔꯣ
ꯍꯣꯏ
ꯃꯅꯤꯁꯨꯕꯖꯤ ꯑꯝꯇꯪ ꯑꯗꯨꯝ ꯌꯥꯗꯤ ꯌꯥꯕꯗ꯭ꯔ ꯃꯁꯗꯤꯁꯤ ꯌꯥꯔ ꯇꯣꯛꯈ꯭ꯔꯦꯦ ꯇꯜꯂꯦ ꯇꯥꯈꯤꯅꯤ
ꯏꯃꯥꯟꯅꯕꯤꯒꯤꯁꯨꯦ ꯑꯗꯨꯃꯥꯏꯅ ꯇꯧꯋꯦ ꯍꯥꯏꯕ ꯃꯥꯒꯤꯁꯨ ꯅꯨꯃꯤꯠ ꯃꯔꯤ ꯃꯇꯨꯡꯗ ꯌꯥꯔꯦꯗꯨꯗꯤꯅꯦ ꯅꯪꯁꯨ
ꯑꯣ ꯅꯨꯃꯤꯠ ꯃꯔꯤꯃꯛꯇꯪ ꯌꯥꯕ꯭ꯔꯥ
ꯎꯝ ꯃꯥꯒꯤꯗꯣ ꯅꯨꯃꯤꯠ ꯃꯔꯤ ꯑꯩꯒꯤꯅ ꯉꯔꯥꯡ ꯅꯍꯥꯟꯗꯪ ꯖꯣꯏꯟ ꯇꯧꯔꯒ ꯉꯁꯤ ꯌꯥꯏꯗꯅ
ꯑ ꯑꯗꯣ ꯅꯪ ꯉꯄꯦꯗ ꯄꯩꯁꯥ ꯑꯣꯏꯗ ꯇꯣꯏꯔꯕ
ꯑꯗꯨꯒꯨꯝꯕꯗꯣ ꯉꯥꯡꯉꯅꯨ ꯍꯥꯏꯔ ꯁꯤꯗ ꯅꯪ ꯁꯤꯁꯨꯕꯣ ꯅꯨꯡꯉꯥꯏ ꯉꯝꯗꯦ
ꯆꯁꯥꯔꯦꯕ
ꯇꯔꯦ
ꯀꯩ ꯅꯪ ꯆꯥꯏꯕ
ꯀꯩꯔꯥ ꯑꯃꯗꯨꯅ ꯄꯅꯤꯔꯒꯤꯅꯦꯕ ꯑꯗꯨꯒ ꯑꯃ ꯑꯗꯨ ꯅꯪ ꯉꯥꯍꯟꯒꯤ
ꯅꯪ ꯍꯧꯖꯤꯛ ꯀꯣꯂꯦꯖ ꯀꯥꯏꯔꯣ ꯀꯩ ꯀꯥꯏꯅꯣ
ꯀꯥꯔꯤ
ꯌꯥ
ꯑꯗꯣ ꯑꯗꯣ ꯑꯩꯗꯣ ꯎꯝ ꯀꯩꯍꯥꯏꯅꯤ ꯑꯩꯅ ꯏꯟꯇꯔꯟ ꯍꯥꯏꯈꯤꯕꯗꯣ ꯍꯌꯦꯡ ꯍꯌꯦꯡꯗꯒꯤ ꯍꯧꯔꯅꯤꯌꯦ ꯑꯗꯨꯒ ꯑꯥꯒꯁꯀꯤ ꯗꯦꯠ ꯑꯦꯠ ꯐꯥꯎꯕ
ꯄꯨꯡ ꯍꯧꯖꯤꯛ ꯍꯧꯖꯤꯛ ꯖꯨꯟ ꯅꯠꯇ꯭ꯔꫭ
ꯍꯥꯥ
ꯖꯨꯜ ꯅꯠꯇ꯭ꯔꫭ ꯍꯧꯖꯤꯛꯁꯦ
ꯑꯣ ꯖꯨꯟꯗꯒꯤ ꯍꯧꯗꯣꯏꯅꯦ
ꯨꯖꯨꯂꯥꯏ ꯑꯒꯁ ꯄꯥꯎ
ꯎꯝ ꯑꯒꯁꯀꯤ ꯗꯦꯠ ꯑꯩꯠ ꯐꯥꯎꯔꯥ ꯁꯚꯦꯟ ꯐꯥꯎꯔꯥ
ꯌꯥꯝ ꯀꯨꯏꯅ
ꯑꯗꯨꯅꯤ ꯇꯥꯟꯜꯂꯦ
ꯅꯪ ꯍꯧꯖꯤꯛ ꯀꯩ ꯇꯝꯃꯤꯅ
ꯑꯦꯝ ꯕꯤ ꯑꯦ
ꯑꯦꯝ ꯕꯤ ꯌꯦ ꯇꯝꯄꯤꯔꫭ
ꯎꯝ
ꯀꯩ ꯀꯣꯂꯦꯏꯁꯇ
ꯑꯗꯨꯁꯨ ꯍꯥꯏꯕꯌꯔꯦ
ꯑꯦꯝ ꯕꯤ ꯑꯦꯒꯤ ꯐꯨꯜ ꯐꯣꯝꯖꯦ ꯀꯩꯅꯣ
ꯃꯥꯥꯁꯇꯔ ꯑꯣꯐ ꯕꯤꯖꯤꯅꯦꯁ ꯑꯦꯗꯃꯤꯅꯤꯁꯇ꯭ꯔꯦꯁꯟ ꯇꯝꯅꯤꯡꯕ꯭ꯔꯣ
ꯑꯩꯅ ꯑꯩꯅ ꯄ꯭ꯂꯥꯏꯒꯤ ꯇꯝꯃꯤ
ꯃꯦꯁꯦꯁ ꯊꯔꯛꯏꯗꫭ ꯌꯥꯝꯅꯥ
ꯂꯥꯏꯒꯤ ꯀꯔꯤꯒꯤ ꯑꯣꯏꯅꯤ ꯏꯃꯥꯟꯅꯒꯤꯗꫭ ꯑꯣꯏꯔꯝꯅꯤꯅꯤꯅ
ꯅꯥꯃꯥꯟꯅꯕꯤ ꯃꯟꯗꯦꯗ
ꯏꯃꯥꯟꯅꯕꯤꯅꯦ ꯏꯃꯥꯟꯅꯕꯤꯅꯦ ꯑꯩꯅ ꯉꯁꯥꯏꯗꯣ ꯀꯔꯤ ꯌꯥꯏꯁꯤꯔ ꯏꯕꯥꯅꯤ ꯉꯥꯡꯅꯤꯡꯉꯦ ꯅꯪ ꯑꯗꯨꯝ ꯀꯣꯜ ꯇꯧꯔꯛꯑꯦꯗꯅ ꯑꯗꯒꯤ ꯑꯩꯅ ꯃꯥꯅ ꯑꯃꯨꯛꯒ ꯀꯣꯜ ꯇꯧꯔꯛꯀꯦ ꯋꯥꯔꯤ ꯁꯥꯟꯅꯁꯦ ꯑꯃꯨꯛꯀ ꯍꯥꯏꯕꯅꯦꯕ ꯑꯗꯨꯒꯤ ꯑꯩꯅ ꯑꯩꯈꯣꯏ ꯑꯃꯗꯣ ꯁꯣꯅꯣ ꯆꯨꯕ ꯍꯧꯔꯦ ꯍꯌꯦꯡ ꯑꯣꯏꯅ ꯁꯥꯟꯅꯔꯁꯦ ꯑꯩꯅ ꯍꯥꯏꯕ ꯑꯗꯨꯗꯒꯤ ꯃꯥꯅ ꯔꯤꯄ꯭ꯂꯥꯏ ꯇꯧꯔꯛꯏꯅꯦ
ꯑꯩꯒ ꯑꯣꯏꯅ ꯁꯥꯡꯅꯖꯦ ꯇꯧꯔꯛꯑꯣ ꯌꯣ
ꯌꯥꯔꯦꯍꯦ ꯀꯣꯠ ꯆꯩꯩꯀꯣ ꯎꯝ
ꯑꯩꯃꯣꯟ ꯇ ꯍꯜꯂꯣ
ꯕꯥꯅꯤꯁ ꯑꯗꯨꯝ ꯉꯥꯎꯅꯕ ꯌꯥꯏꯗ ꯀꯥꯏꯗꯦꯗ ꯑꯗꯨꯕꯨꯗꯤ ꯑ ꯅꯄꯥꯅꯤꯃꯛ ꯍꯣꯔꯦꯟ ꯇ ꯀ ꯇꯔꯒ
ꯀꯥꯔꯤꯅ
ꯃꯥꯗꯣ ꯀꯔꯤꯔꯤꯁꯤꯦ ꯎ ꯈꯤꯇꯪ ꯊꯥꯞꯄꯅꯦ ꯃꯥ ꯂꯩꯐꯝꯗꯣ ꯀꯥꯎꯔꯦ ꯑꯩꯁꯨ
ꯑꯩ ꯀꯣꯏꯔꯒꯦ
ꯆꯥꯎꯥꯎꯔ
ꯄꯥꯏ ꯇꯕꯅꯤꯒ
ꯑꯦꯖ ꯂꯄꯥ ꯅꯣꯀꯣ
ꯔ ꯀꯅꯥ
ꯎꯝ
ꯑꯩ ꯀꯌꯥ ꯃꯖꯂꯒꯦ
ꯅꯪꯁꯤ ꯅꯁꯤꯤꯡ ꯀꯥꯏꯒꯤꯦ ꯇꯧꯦ
ꯑꯥ
ꯅꯪ ꯉꯁꯤ ꯅꯨꯡꯊꯤꯟ ꯀꯩꯀꯩ ꯇꯧꯒꯦꯕ
ꯉꯁꯤ ꯑꯩꯒꯤ ꯔꯨꯇꯤꯟꯁꯦ ꯑꯌꯨꯛ ꯄꯨꯡ ꯇꯔꯦꯠꯇ ꯍꯧꯒꯠꯂꯦꯀꯣ ꯑꯦꯂꯥꯝ ꯊꯝꯃꯒ
ꯎ
ꯊ ꯑꯦ
ꯑꯣ
ꯇꯧꯔ ꯃꯇꯨꯡꯗ ꯈꯣꯡꯀ ꯍꯥꯞꯇꯦ ꯃꯥꯏꯃꯤ ꯆꯠꯇꯑꯦ
ꯎꯝ
ꯏꯁꯤꯡ ꯒꯤ꯭ꯂꯥꯁ ꯑꯃ ꯊꯑ
ꯎꯝ
ꯑꯗꯨꯒ ꯊꯕꯛ ꯊꯣꯛꯑꯦ
ꯎꯝ
ꯑꯗꯨꯒ ꯇꯥꯟ ꯂꯩꯔꯦ
ꯎꯝ
ꯇ ꯂꯨꯄꯥ ꯀꯨꯟꯒꯤ ꯑꯅꯤ ꯇꯧꯔꯦ ꯑꯅꯤ ꯂꯩꯔꯦ
ꯎꯝ
ꯑꯗꯨꯒ ꯍꯧꯖꯤꯛꯀꯤ ꯊꯕꯛ ꯃꯐꯝ ꯊꯕꯛꯇꯨꯒꯤ ꯗꯨꯀꯥꯟꯗꯨꯒꯤ ꯃꯄꯨꯗꯣ ꯃꯥ ꯃꯣꯏ ꯌꯨꯝ ꯆꯠꯂꯦ
ꯎꯝ
ꯃꯥꯥꯡꯒ ꯆꯠꯃꯤꯟꯅꯔꯦ
ꯎꯝ
ꯊꯕꯛꯣꯏ ꯑꯩ ꯗꯨꯀꯥꯟ ꯑꯩ ꯌꯧꯕꯔꯒꯅꯦ ꯗꯨꯀꯥꯟ ꯊꯣꯛ ꯍꯥꯡꯉꯦ
ꯎꯝ
ꯑꯩ ꯌꯧꯕꯒ ꯗꯨꯀꯥꯟꯒꯤ ꯊꯣꯡꯅꯒꯦ ꯀꯌꯥ ꯃꯄꯥꯟꯅ ꯊꯝꯃꯦ
ꯎꯝ
ꯄꯥꯏꯁꯤꯦ
ꯎꯝ
ꯑꯗꯗꯤ ꯄꯣꯆꯥ ꯋꯥꯏꯄ ꯏꯂꯦ
ꯎꯝ
ꯑꯗꯨꯗꯤ ꯉꯥꯏ ꯐꯝꯃꯦ
ꯎꯝ
ꯀꯁꯃ ꯂꯥꯛꯑꯦ
ꯎꯝ ꯀꯌꯥ ꯀꯁꯤ ꯀꯁꯇꯃꯔ ꯀꯌꯥ ꯊꯥꯀꯦ
ꯑꯍꯣ ꯃꯔꯤꯃꯨꯂꯦ
ꯑꯣ
ꯗꯤꯜ ꯇꯧꯔꯦꯀꯣ
ꯎꯝ
ꯟꯅ ꯃ ꯄ ꯐꯔꯦ
ꯎꯝ
ꯅꯪ ꯐꯣꯟꯇꯧꯔꯛꯇꯦꯅ ꯁꯥꯎꯕꯗꯣ
ꯎꯝ
ꯑꯗꯨ ꯍꯦꯛ ꯂꯣꯏꯕꯗ ꯉꯥꯏꯔꯤꯕ ꯄ ꯏꯟꯕ
ꯎꯝ
ꯀꯁꯇꯃꯔ ꯂꯩꯇ꯭ꯔꯤ ꯀꯥꯟꯗꯅꯤ ꯑꯩꯉꯣꯟꯗ ꯐꯣꯟ ꯇꯧꯔꯛꯢꯗꯨ
ꯎꯝ
ꯑꯗꯨꯗꯩꯗꯤꯗꯤ ꯁꯨꯝ ꯂꯩꯔꯦ ꯁꯨꯝ ꯂꯩꯔꯦ ꯍꯤꯗꯥꯛ ꯀꯥꯞꯊꯣꯛꯑꯦ ꯁꯨꯝ ꯂꯩꯔꯦ ꯁꯨꯝ ꯂꯩꯔꯦ ꯑꯗꯨꯗ ꯄꯨꯨꯡ ꯇ ꯇꯔꯨꯛ ꯇꯥꯕ ꯉꯥꯏꯔꯦ
ꯎꯝ
ꯇꯥꯔꯨꯛ ꯇꯥꯕꯒ ꯂꯛꯑꯦ
ꯎꯝ
ꯏꯃꯥꯟꯅꯕ ꯄꯨꯜꯂꯨꯔꯦ
ꯎꯝ
ꯑꯗꯨꯒ ꯍꯧꯖꯤꯛ ꯇꯨꯝꯒꯦ ꯇꯧꯔꯤ ꯏꯔꯨ ꯂꯨꯖ ꯍꯦꯜꯂꯝꯃꯅꯦꯕꯀꯣ
ꯑꯥ
ꯍꯨꯃꯥꯡ ꯅꯞ ꯅꯞ ꯂꯥꯎꯔꯦꯕ
ꯎꯝ ꯂꯨꯖꯕ ꯌꯥꯗ꯭ꯔꯗꯨ
ꯎꯝ ꯇꯨꯝꯅꯤꯡꯉꯦ ꯂꯨꯖꯗ꯭ꯔꯦ
ꯇꯜꯂꯤꯌꯦ ꯑꯗꯣ ꯑꯩ ꯍꯧꯖꯤꯛꯀꯥꯟ ꯄꯤꯝꯄꯜꯁ ꯌꯥꯝ ꯊꯣꯛꯑꯦ ꯑꯩꯒꯤ ꯂꯩꯕꯥꯛꯇ
ꯂꯨꯖꯗ꯭ꯔꯥ ꯍꯌꯦꯡ ꯑꯣꯏꯅ ꯂꯨꯖꯔꯑꯒꯦ
ꯑꯗꯨꯝ ꯊꯨꯅ ꯂꯨ ꯂꯨꯖꯕ ꯌꯥꯏꯅ ꯀꯩꯅꯣ ꯏꯁꯤꯡꯇꯪ ꯍꯩꯔꯒ
ꯑꯩꯈꯣꯏ ꯍꯧꯖꯤꯛ ꯑꯆꯥꯄꯣꯠ ꯆꯥꯏꯕꯀꯣ
ꯎꯝ
ꯍꯥꯥ ꯂꯨꯄꯥ ꯆꯥꯇ꯭ꯔꯨꯛꯀ ꯑꯥꯢꯠꯇꯤꯃꯨꯛ ꯇꯥꯏ
ꯎꯨꯁ
ꯑꯩꯈꯣꯏ ꯑꯍꯨꯝ ꯆꯥꯕ ꯌꯥꯝ ꯆꯥꯕ ꯅꯠꯇꯦ ꯀꯥꯌꯥ ꯁꯟ ꯁꯟ ꯁꯟ ꯍꯥꯏꯔꯦꯀꯣ ꯉꯥꯅꯨ ꯉꯥꯅꯨ ꯄꯂꯦꯠ ꯑꯃ
ꯑꯥ
ꯁꯂꯥꯛ ꯄꯂꯦꯠ ꯑꯃ
ꯎꯝ
ꯑꯣꯛ ꯃꯈꯣꯡ ꯑꯃ
ꯑ
ꯑꯗꯩꯗꯤ ꯊꯔꯣꯏ ꯊꯔꯣꯏ ꯊꯣꯡꯕ ꯂꯩꯔꯃ
ꯑꯣ
ꯑꯇꯩ ꯑꯇꯩ ꯑꯇꯩ ꯌꯥꯎꯗꯦ ꯑꯗꯨꯒ ꯍꯋꯥꯏ ꯃꯒꯜꯗꯣ
ꯍ
ꯇꯥꯗꯣ
ꯍ ꯇꯏꯌꯦꯃ
ꯥꯏ ꯑꯃꯒ ꯄ꯭ꯂꯦꯠ ꯑꯅꯤ ꯑꯃꯒ
ꯎꯝ ꯉꯁꯥꯏ ꯑꯩꯅ ꯎꯕꯗꯤ ꯌꯥꯝ ꯌꯥꯝꯗꯅ ꯎꯋꯦꯅ
ꯀꯩꯕ
ꯃꯁꯥꯅꯅꯨꯡꯕꯗꯤ ꯌꯥꯝ ꯃ ꯌꯥ ꯃꯗꯅ ꯎꯌꯥꯒ
ꯍꯥꯥ
ꯉꯁꯥꯏ ꯑꯩꯅ ꯅꯪꯗ ꯚꯕꯤꯗꯤꯑꯣ ꯀꯣꯜ ꯇꯧꯔꯛꯄꯗꯣ
ꯑꯥ
ꯑꯗꯨꯗꯤ ꯌꯥꯝꯅ ꯎꯗꯦꯕ ꯌꯥꯝꯅ ꯌꯥꯝꯅ ꯎꯗꯦꯕ ꯅꯪꯒꯤ ꯑꯆꯥꯄꯣꯠꯈꯣꯏꯗꯣ
ꯄꯕꯤ ꯍꯧꯒꯗ ꯍꯜ ꯍꯅ
ꯑꯦ ꯑꯩꯅ ꯅꯍꯥꯟ ꯑꯁꯤ ꯄꯔꯐ꯭ꯌꯨꯝ ꯍꯥꯏꯅ ꯌꯣꯟꯗꯦ ꯍꯥꯏꯕꯗꯣ ꯑꯗꯨꯗ ꯌꯣꯟꯈ꯭ꯔꯦ ꯑꯗꯨ ꯌꯣꯜꯂꯒ ꯄꯩꯁꯥꯗꯣ ꯎꯝ ꯄꯩꯁꯥ ꯊꯥꯗꯣꯁꯤ ꯌꯨꯝ ꯕꯥꯔꯥꯗ ꯄꯤꯔꯦ
ꯇꯏꯔꯕꯔꯕ
ꯎꯝ
ꯀ ꯂꯩꯕ
ꯑꯁꯤꯒꯤ ꯑꯩꯒꯤ ꯏꯃꯥꯟꯅꯕꯤ ꯑꯃꯗꯣ
ꯑꯥ
ꯑꯗꯨ ꯑꯗꯨ ꯂꯩꯔꯣ
ꯀ ꯑꯣꯏꯂꯤꯚ
ꯎꯝ ꯑꯍꯨꯝꯅꯤꯗꯅ ꯑꯩꯅ ꯑ ꯑꯅꯤꯒꯁ ꯆꯅꯤꯗ ꯌꯣꯟꯕꯅꯦꯕ ꯑꯅꯤꯒ ꯆꯅꯤꯗ ꯌꯣꯟꯕꯗꯣ ꯑꯅꯤꯗꯣ ꯄꯤꯔꯦ ꯆꯅꯤꯗꯣ ꯂꯦꯝꯃꯦ
ꯑꯩꯉ ꯑꯗꯨ ꯑꯩꯉꯗ ꯄꯤꯔꯛꯇꯕꯗꯨ
ꯑꯩꯅ ꯉ ꯆꯉ ꯑꯃꯃꯨꯛꯇ ꯍꯥꯏꯔꯨꯗꯤ
ꯁꯥꯗ ꯀꯥꯎꯗꯔ ꯍꯥꯏꯁꯦ
ꯎꯝ ꯅꯨꯡꯁꯤꯗꯨꯁꯨ ꯌꯥꯏꯑꯦꯗꯅ ꯑꯩꯒꯤ ꯑꯦꯀꯥꯎꯟꯗ ꯈꯤꯇꯪ ꯊꯝꯈꯤꯗꯅ ꯑꯩꯒꯤ ꯑꯦꯀꯥꯎꯟꯗ
ꯑꯅꯤꯇꯪ ꯂꯩꯌꯦꯕ ꯅꯥꯍꯜ ꯂꯤꯁꯤꯡ ꯑꯃꯒ ꯆꯥꯑꯣꯉꯃꯨꯛ ꯂꯩꯔꯝꯕꯗꯨ ꯆꯦꯛ ꯆꯥꯂꯨꯏ ꯅꯣꯏꯗꯥ ꯃꯥꯅꯤꯗ ꯅꯡꯅ ꯑꯃꯨꯛ ꯍꯥꯏꯔꯗꯤ ꯎꯝ
ꯂꯤꯁꯤꯡ ꯑꯃꯒ ꯆꯥꯃꯉꯥꯗꯨꯗ ꯑꯩꯅ ꯏꯕꯥꯅꯤꯒꯤ ꯑꯆꯥꯄꯣꯠ ꯆꯥꯟꯅꯕꯤꯒꯤ ꯂꯨꯄꯥ ꯀꯌꯥꯔ ꯀꯌꯥ
ꯎꯝ ꯎꯝ ꯎꯝ ꯎꯝ ꯑ ꯑ ꯂꯨꯄ ꯁꯅꯤꯗ ꯎꯝ ꯍꯥꯏꯔꯣ
ꯅꯨꯨꯄꯥ ꯋꯥꯟ ꯊꯥꯎꯖꯟ ꯇꯨ ꯋꯥꯟ ꯊꯥꯎꯖꯟ ꯋꯥꯟ ꯍꯟꯗ꯭ꯔꯦꯗ ꯁꯝꯊꯤꯡ ꯂꯩꯕꯗꯨꯗ ꯃꯥꯏꯅꯁ ꯇꯨ ꯍꯟꯗ꯭ꯔꯦꯗ ꯊꯥꯔꯇꯤ ꯇꯧꯔꯗꯤ ꯑꯩꯠ ꯍꯟꯗ꯭ꯔꯦꯗ ꯁꯝꯊꯤꯡ ꯂꯩꯌꯦ
ꯑꯃꯒ ꯆꯉ ꯍꯥꯏꯔ ꯅꯡꯕꯣ
ꯑꯃꯒ ꯆꯃꯉꯥ ꯅꯠꯇꯦ ꯋꯥꯟ ꯊꯥꯎꯖꯟ ꯇꯨ ꯍꯟꯗ꯭ꯔꯦꯗ ꯑꯩ ꯅꯪ ꯅꯪꯉꯣꯟꯗ ꯂꯩꯌꯦ ꯍꯥꯏꯔꯤꯗꯨꯗꯤ ꯎꯝ
ꯎꯝ ꯑꯗꯨꯗꯩ ꯆꯥꯅꯤꯃꯨꯛ ꯆꯥꯅꯤꯃꯨꯛ ꯀꯩꯅꯣ ꯇꯧꯔꯦ ꯍꯥꯏꯔꯣ
ꯇꯔꯦ ꯍꯥꯏꯔꯣ ꯑꯗꯨ ꯂꯩꯔꯦ ꯑꯗꯨꯒ ꯍꯂꯛꯄ ꯀꯥꯟꯗ ꯑꯗꯨ ꯍꯜꯂꯛꯄ ꯀꯥꯟꯗ ꯑꯩꯅ ꯁꯤꯗ ꯆꯥꯛ ꯌꯦꯟꯁꯥꯡ ꯂꯩꯔꯤ ꯆꯥꯛ ꯌꯦꯟ ꯂꯩꯔꯤ ꯆꯥꯛ ꯏꯦꯟꯁꯥꯡ ꯂꯩꯔꯦ ꯍꯣꯏꯕ ꯀꯩꯗꯧꯔꯒꯦ
ꯅꯡ ꯅꯧ ꯃꯥꯇꯝ ꯃꯪꯍꯂꯤꯁꯤ ꯀꯩꯅꯣ ꯏꯕꯥꯅꯤ ꯀꯤ ꯕ ꯆꯥꯔ꯭ꯒ
ꯍꯣꯏꯕꯥ ꯉꯁꯤ ꯑꯌꯨꯀꯤ ꯆꯥꯛꯁꯨ ꯂꯨꯄꯥ ꯆꯥꯝꯃꯥꯒ ꯉꯁꯤꯌꯨꯀꯤ ꯍꯌꯦꯡ ꯉꯔꯥꯡ ꯅꯨꯡꯗꯥꯡꯒꯤ ꯆꯥꯛꯁꯨ ꯂꯨꯄꯥ ꯆꯥꯝꯃꯥꯒ ꯀꯌꯥ ꯍꯥꯏꯅ ꯇꯥꯔꯦ ꯑꯩꯠ ꯍꯟꯗ꯭ꯔꯦꯠ ꯑꯗꯨ ꯁꯥꯕꯦꯟ ꯍꯟꯗ꯭ꯔꯦꯠ ꯑꯇ ꯍꯦꯟꯗ꯭ꯔꯦꯠ
ꯑꯇꯩ ꯑꯗꯣ ꯍꯧꯖꯤꯛ ꯀꯌꯥ ꯀꯌꯥ
ꯑꯥ
ꯍꯧꯖꯤꯛ ꯀꯌꯥ ꯍꯥꯏꯌꯅꯣ
ꯑꯩꯉꯣꯟꯗ ꯍꯧꯖꯤꯛ ꯔꯨꯄꯥ ꯆ ꯍꯨꯝ
ꯑꯣ ꯉꯥꯔꯥꯪꯗꯒꯤ ꯂꯨꯄꯥ ꯑꯩ ꯍꯟꯗ꯭ꯔꯦꯠꯇꯣ ꯉꯁꯤ ꯍꯦꯛꯇ ꯂꯣꯏꯦꯕꯀꯣ ꯃꯥꯅꯤ ꯃꯥꯅꯤ
ꯉꯁꯤ ꯕ꯭ꯔꯦꯛꯐꯥꯁ ꯈꯤꯇꯪ ꯆꯥꯕꯒꯤꯅꯤꯗꯅ
ꯑꯣ ꯕꯔ꯭ꯦꯛ ꯐꯥꯁꯇꯨ ꯅꯡ ꯂꯨꯄ ꯆꯅꯤꯄꯟꯒꯤ ꯆꯥꯕ꯭ꯔꯣ
ꯆꯅꯤꯄꯥꯥꯟ ꯅꯠꯇꯦ
ꯀꯌꯥꯒꯤ
ꯆꯅꯤꯄꯥꯥꯟ ꯅꯠꯇꯦ ꯑꯩ ꯀꯔꯤ ꯀꯔꯥꯔ ꯇꯧꯈꯤꯕꯅꯤ
ꯎꯝ ꯀꯂꯩꯕ ꯀꯩꯗꯧꯔꯤꯕ ꯅꯥꯪꯗꯤ ꯇꯔꯣ ꯐꯔꯣ
ꯑꯦ ꯃꯤꯅꯤꯠ ꯇꯔꯥ ꯇꯥꯔꯦ
ꯄꯥꯔꯣ ꯑꯥꯗꯣ